ꯎꯝ ꯅꯣꯏ ꯉꯁꯥꯏ ꯀꯩꯅꯣꯝꯃ ꯍꯪꯒꯦꯅ ꯍꯥꯏꯍꯧꯗꯥꯏꯅꯦ
ꯑꯧ
ꯑꯗꯨ ꯐꯩ ꯀꯩꯅꯣ ꯇꯥꯔꯦ ꯇꯥꯔꯦ
ꯑꯩ ꯉꯁꯥꯏ ꯅꯉꯣꯟꯗꯁꯨ ꯀꯣꯜ ꯇꯧꯈꯤꯕꯅꯦ ꯅꯪꯉꯣꯟꯗ ꯃꯤꯁ ꯀꯣꯜ ꯆꯪꯉꯝꯒꯅꯤ ꯂꯩꯔꯝꯕ꯭ꯔꯥ
ꯑꯥ
ꯅꯣꯏ ꯑꯗꯣ ꯀꯣꯟꯕꯗꯕꯨꯗꯤ ꯅꯣꯏ ꯃꯥ ꯄꯥꯏꯔꯛꯑꯦꯕ ꯑꯗꯣ ꯅꯣꯏ ꯃꯥ ꯗꯣ ꯎꯝ ꯅꯪ ꯀꯣꯟ ꯇꯧꯍꯜꯂꯛꯀꯦ ꯍꯥꯏꯔꯒ ꯀꯩꯝ ꯍꯥꯏꯗ꯭ꯔ ꯈꯪꯗꯦ ꯑꯩꯁꯦ ꯀꯨꯏꯅꯗꯤ ꯉꯥꯏꯔꯝꯕꯅꯦ ꯑꯩꯅꯅꯦ ꯐꯣꯟ ꯇꯧꯔꯛꯏꯅꯅꯦ ꯅꯣꯏꯒꯤꯅꯦ ꯏꯆꯟ ꯅꯪ ꯃꯆꯟ ꯅꯨꯨꯄꯤ ꯑꯃ ꯀꯩꯅꯣ ꯁꯨꯗ꯭ꯔꯣ ꯐꯤ ꯁꯨꯏꯅ ꯇꯧꯗ꯭ꯔꯣ ꯔꯥꯅꯤ ꯋꯥꯡꯈꯩ ꯑꯗꯩ ꯐꯅꯦꯛ ꯀꯩꯀꯩ ꯑꯇꯥꯡꯕꯤ ꯃꯆꯨ ꯁꯪꯕꯤ ꯈꯣꯠꯄꯤ ꯇꯧꯋꯦꯅ ꯍꯥꯏꯗ꯭ꯔꯥ ꯎꯝ ꯑꯗꯨꯗꯣ ꯑꯩꯁꯦ ꯍꯟꯗꯛꯁꯦ ꯍꯥꯏꯗꯤ ꯀꯩꯅꯣꯒꯤ ꯂꯨꯍꯣꯡ ꯄꯟꯊꯥꯁꯨ ꯌꯧꯁꯤꯜꯂꯛꯑꯦ ꯑꯗꯨꯒ ꯑꯩꯁꯦ ꯀꯩꯅꯣ ꯀꯩꯀꯩꯁꯨ ꯈꯤꯇ ꯇꯧꯒꯦ ꯇꯧꯕ ꯂꯥꯏ ꯍꯔꯥꯎꯕꯒꯤꯁꯨ ꯐꯤ ꯅꯨꯡ ꯣꯛ ꯋꯥꯡꯈꯩꯒꯨꯝꯕ ꯑꯗꯨꯝꯕꯁꯨ ꯁꯨꯅꯤꯡꯕ ꯑꯗꯩ ꯂꯨꯍꯣꯡꯕꯩ ꯔꯥꯅꯤ ꯑꯗꯩꯗꯤ ꯐꯅꯦꯛ ꯀꯩꯀꯩ ꯂꯥꯏ ꯈꯣꯏꯔꯨꯝꯝꯕ ꯆꯠꯄꯩ ꯁꯨꯃꯥꯏꯅ ꯁꯤꯖꯟ ꯌꯧꯁꯜꯂꯛꯄ ꯒꯤ ꯁꯍꯅꯤꯡꯕꯒꯤ ꯍꯪꯒꯦꯅ ꯇꯧꯔꯛꯑꯝꯕꯅꯦꯕ ꯑꯗꯣꯕꯨ ꯍꯧꯖꯤꯛ ꯍꯧꯖꯤꯛ ꯁꯨꯔꯤꯕꯣ ꯅꯠꯇ꯭ꯔꯒ ꯑꯦꯛꯖꯥꯝ ꯍꯧꯖꯤꯛ ꯑꯦꯛꯖꯥꯝ ꯁꯦꯃꯤꯁꯇꯔ ꯀꯩ ꯀꯩ ꯄꯤꯅꯩꯗꯅ ꯁꯤꯒꯤ ꯂꯦꯞꯄꯤꯕꯣ ꯀꯃꯥꯏꯅ ꯇꯧꯒꯦ
ꯑ ꯑꯣ ꯍ ꯂꯦꯞꯄꯤꯕꯅꯦ ꯑꯗꯨꯅ ꯇꯉꯥꯏꯐꯗꯕ ꯄꯣꯠ ꯑꯣꯏꯔꯗꯤ ꯍꯥꯏꯕꯅꯦ ꯌꯥꯕꯅꯦ ꯌꯥ ꯈ ꯃꯈꯀ
ꯑꯝ ꯑꯗꯣ ꯑꯩꯗ ꯁꯨꯗꯤ ꯁꯨꯍꯟꯅꯤꯡꯉꯦ ꯑꯗ ꯑꯔꯥꯞꯄꯗ ꯆ ꯆꯠꯄꯗꯣ ꯆꯠ ꯎ ꯑꯥꯗ ꯁꯨꯔꯁꯨ ꯌꯥꯕꯗꯋꯥꯏꯗ ꯑꯩꯈꯣꯏꯁꯤ ꯈꯪꯅꯕꯗ ꯑꯗꯨ ꯅꯣꯏ ꯏꯆꯟꯟꯅꯨꯄꯤ ꯑꯣꯏ ꯁꯨꯕꯅ ꯈꯪꯅꯔꯦꯗꯅ ꯑꯗꯨꯅ ꯃꯣꯏꯗ ꯁꯣꯍꯜꯂꯁꯨ ꯁꯨ ꯌꯥꯏꯌꯦꯅ ꯈꯟꯕ ꯑꯗꯨꯗꯨꯒ ꯃꯥꯁꯨ ꯑꯗꯨꯝ ꯍꯩ ꯑꯩ ꯃꯃꯥꯡꯗ ꯐꯅꯦꯛ ꯌꯥꯝ ꯁꯨꯈꯤꯗꯣ ꯌꯥꯝ ꯐꯖꯩꯑꯕ ꯃꯉꯣꯟꯗ ꯃꯆꯨꯒꯗꯣ ꯇꯥꯔꯒ ꯑꯗꯨꯒ ꯑꯥꯗ ꯁꯨꯕꯁꯤꯗ ꯆꯠꯊꯣꯛ ꯆꯠꯁꯤꯟꯁꯨ ꯑꯃꯨꯛ ꯐꯔꯛ ꯇꯥꯏꯗꯅ ꯍꯦꯛꯇ ꯆꯠꯀꯦꯅ ꯇꯧꯔꯁꯨ ꯌꯨꯝꯗꯁꯨ ꯒꯥꯔꯤ ꯀꯩꯀꯩꯁꯦꯛꯇ ꯁꯪꯅꯗꯦꯕ ꯑꯗꯩ ꯍꯧꯖꯤꯛꯇꯤ ꯂꯥꯏꯟꯗ ꯆꯠꯄꯁꯦ ꯈ꯭ꯋꯥꯏ ꯐꯔꯛ ꯇꯥꯔꯦꯗꯅ ꯒꯥꯔꯤ ꯉꯥꯏꯕꯅ ꯍꯦꯟꯅ ꯀꯨꯏꯔꯦ ꯑꯗꯨꯅ ꯊꯥꯏꯅꯒꯤ ꯂꯥꯏꯟ ꯅꯨꯡꯉꯥꯏꯕꯤꯗꯣ ꯑꯣꯏꯗ꯭ꯔꯦꯕ ꯃꯁꯥ ꯃꯁꯥꯒꯤ ꯒꯥꯔꯤ ꯂꯣꯏ ꯂꯩꯅꯔꯛꯄꯒꯤ
ꯍꯣꯏꯣꯏ ꯑꯗꯣ ꯌꯥꯔꯅꯤꯦ ꯑꯩ ꯑꯩ ꯍꯥꯡꯉꯛꯀꯦꯕꯀꯣ ꯑꯩ ꯍꯪꯉꯒ ꯍꯥꯏꯔꯛꯑꯒꯦ ꯍꯥꯏꯗꯤ ꯄꯣꯠꯇꯣ ꯀꯃꯥꯏꯅ
ꯀꯩꯅꯣ ꯉꯈ ꯅꯃꯥꯗꯣ ꯋꯥꯡꯈꯩ ꯔꯥꯅꯤ ꯂꯣꯏ ꯁꯨꯕ ꯅꯠꯇ꯭ꯔꯣ ꯋꯥꯡꯈꯩꯁꯨ ꯔꯥꯅꯤꯁꯨ ꯂꯣꯏ ꯁꯨꯕ ꯅꯠꯇ꯭ꯔꯣ
ꯑ ꯋꯥꯡꯈꯩꯔꯜꯂꯤ ꯑꯃꯗꯤ ꯄꯥꯏꯕ ꯍꯩꯇꯦꯅ ꯍꯥꯏꯈꯤꯕꯅꯦ ꯀꯩ ꯍꯥꯏꯅꯤ ꯎ ꯃꯥ ꯍꯥꯏꯕ ꯂꯩꯔꯝꯒꯅꯦ ꯃꯈꯣꯛ ꯇꯣꯏꯅ ꯄꯥꯏꯗꯔ ꯁꯣꯏꯔꯤꯅꯦ ꯄꯥꯈꯠꯄꯗꯣ ꯀꯟꯐꯤꯗꯦꯟ ꯂꯩ ꯇꯧꯕꯗꯣ ꯑꯗꯨꯗꯒꯤ ꯍꯥꯏꯌꯦ ꯑꯣꯏꯔꯔꯕꯅꯤꯅ ꯑꯗꯨ ꯑꯩ ꯃꯔꯣꯟꯗ ꯀꯨꯞꯅ ꯍꯜꯂꯛꯀꯦ ꯑꯗꯨꯗꯨꯒ ꯍꯥꯏꯔꯛꯑꯒꯦ ꯃꯥ ꯐꯅꯛꯇꯤ ꯁꯔꯤ ꯔꯥꯅꯤꯁꯨ ꯑꯗꯨ ꯁꯔꯤ ꯁꯨꯝꯅꯤ ꯑꯃ ꯋꯥꯡꯈꯩꯗ ꯑꯣꯏꯔꯒ ꯃꯥꯜꯂꯦ ꯑꯩꯅ ꯁꯨꯝ ꯈꯟꯕꯗ ꯃꯥꯜꯂꯦ ꯐꯥꯏ ꯇꯥꯏꯔꯣ ꯔꯥꯅꯤꯔ ꯋꯥꯡꯈꯩ ꯑꯩ ꯑꯃ ꯑꯉꯥꯎꯔꯦꯅ ꯃꯉꯗ ꯍꯪꯀꯦꯅ ꯍꯥꯏꯔꯛꯑꯒꯦ
ꯍꯣꯏ ꯌꯥꯏꯌꯦ ꯌꯥꯏ ꯑꯗꯨꯕꯨꯗꯤ ꯃꯉꯣꯟꯗ ꯍꯪꯀꯥꯟꯗ ꯑꯗꯣ ꯂꯥꯏ ꯍꯔꯥꯎꯕ ꯒꯨꯝꯕ ꯏꯟꯕꯗꯨꯗꯤꯅꯦ ꯔꯟꯅꯤꯡꯁꯦ ꯐꯖꯗꯦꯕꯀꯣ ꯋꯥꯡꯈꯩꯒꯨꯝꯕ ꯉꯥꯛꯇ ꯏꯟꯅꯔꯛꯑꯦꯕ ꯃꯤꯁꯤꯡꯁꯦ ꯑꯗꯨꯅ ꯐꯤ ꯐꯤꯗꯣ ꯑꯃꯨꯛꯅꯦ ꯂꯥꯏ ꯍꯔꯥꯎꯕ ꯏꯟꯕꯁꯇꯕꯨ ꯐꯤꯒꯨꯝꯕꯗꯣ ꯅꯥꯟꯅ ꯇ꯭ꯔꯤ ꯇꯛꯑꯒ ꯏꯟꯕ ꯌꯥꯗꯦ ꯃꯣꯏꯅ ꯆꯅꯥꯡ ꯊꯥꯔꯒ ꯁꯨꯔꯛꯄꯗꯨꯅ ꯃꯁꯛꯁꯨ ꯊꯣꯛꯑꯦ ꯑꯗꯨꯒꯗꯣ ꯑꯗꯨꯁꯨ ꯂꯤꯡ ꯂꯤꯡ ꯂꯥꯎꯔꯀꯥꯟꯗ ꯂꯥꯏ ꯍꯔꯥꯎꯕꯁꯇꯕꯨ ꯀꯦꯕꯒꯤ ꯀꯝꯄꯤꯇꯤꯁꯟ ꯇꯧꯅꯔꯛꯀꯗꯣꯏꯁꯦ ꯑꯗꯨꯅ ꯐꯖꯕ ꯄꯥꯝꯅꯕꯅ ꯑꯩꯅ ꯐꯤꯗꯨꯁꯨ ꯌꯥꯝ ꯐꯖꯍꯟꯅꯤꯡꯕ ꯑꯗꯣ ꯁꯨꯕꯩ ꯁꯨꯕ ꯐꯅꯦꯛ ꯅꯥꯏꯕꯤꯒꯨꯝꯕꯗꯤ ꯁꯨꯕ ꯍꯩꯖꯥꯜꯂꯣ ꯃꯥꯕꯣ
ꯑꯇꯣꯗꯤ ꯁꯧ ꯃꯅꯨꯡꯦ
ꯑ ꯐꯅꯦꯛ ꯅꯥꯏꯕꯤꯗꯨꯁꯨ ꯑꯝꯇ ꯁꯨꯗꯣꯛꯀꯦ
ꯎꯝ ꯍꯣ ꯍꯣꯏ ꯑꯗꯨꯗꯤ ꯐꯤ ꯄꯨꯟꯅ ꯀꯌꯥ ꯑꯣꯏꯗꯨꯅꯣ
ꯐꯤꯁꯦ ꯋꯥꯡꯈꯩ ꯑꯃ ꯀꯝꯄꯜꯁꯔꯤ ꯁꯨꯔꯅꯤ ꯑꯗꯩꯗꯤ ꯔꯥꯅꯤꯗꯣ ꯑꯅꯤ ꯁꯨꯒꯦ ꯇꯧꯕꯅꯦꯕ ꯑꯩ ꯑꯅꯤ ꯏꯟꯅꯔꯨꯕꯒꯤ ꯂꯣꯏꯅ ꯇꯦꯛꯑꯒ ꯂꯩꯔꯦꯕꯀꯣ ꯑꯗꯩꯗꯤꯅꯦ ꯐꯅꯦꯛ ꯐꯅꯦꯛ ꯅꯥꯏꯕꯤ ꯑꯃꯒ ꯑꯗꯩꯗꯤ ꯐꯅꯦꯛ ꯅꯍꯥꯟ ꯑꯩꯈꯣꯏ ꯃꯥꯅ ꯐꯅꯦꯛ ꯑꯃ ꯁꯥꯕꯤꯕꯅꯦꯕ ꯑꯗꯨꯏ ꯐꯅꯦꯛꯇꯣ ꯎ ꯑꯇꯥꯡꯕꯤꯅꯦꯕ ꯁꯥꯏꯗꯣ ꯃꯆꯨ ꯁꯪꯖꯟꯗꯧꯅꯦꯕ ꯑꯗꯨ ꯑꯗꯨꯒ ꯃꯉꯥꯅꯤ ꯁꯨꯗꯣꯏꯁꯦ ꯑꯗꯣ ꯃꯥ ꯁꯪꯗꯖꯥꯠꯂꯅꯦ ꯎꯝ
ꯑ ꯍꯣ ꯌꯥꯝ ꯀꯟꯅ ꯍꯥꯏꯗꯤ ꯑꯊꯨꯕꯩ ꯄꯣꯠꯇꯣ ꯍꯥꯟꯅ ꯇꯧꯍꯜꯂꯁꯦꯕꯀꯣ ꯑꯦꯛꯖꯥꯝ ꯑꯦꯛꯖꯥꯝꯗꯣ ꯂꯣꯏꯗꯣꯔꯦ ꯍꯥꯏꯕꯅꯦꯕ ꯑꯗꯨ ꯂꯣꯢꯔꯥꯒꯥ ꯅꯪꯅ ꯁꯅꯉꯤꯕ ꯄꯣꯇꯣ ꯅꯪꯒꯤ ꯑꯄꯥꯥꯝꯕ ꯃꯆꯨꯗꯣ ꯅꯁꯥꯅ ꯂꯩꯇꯥꯥꯔꯒꯗꯤ ꯐꯅꯦꯛ ꯃꯁꯤꯗꯨꯅ ꯈꯤꯇꯪ ꯊꯤꯔꯛꯑꯣ ꯍꯥꯏꯕꯅꯦ ꯑꯗꯤ ꯃꯉꯣꯟꯅ ꯎꯕꯅ ꯂꯥꯏꯔꯦꯅ ꯆꯨꯝꯅ ꯍꯥꯏꯅ ꯑ ꯃꯆꯨ ꯁꯤꯅꯦ ꯃꯃꯤꯠꯅ ꯎꯔꯗꯤ ꯑꯗꯨꯅ ꯈꯔ ꯁꯨꯝ ꯑꯩꯉꯣꯟꯗ ꯅꯨꯡꯉꯥꯏꯅ ꯇꯧꯕꯗꯣ
ꯑꯗꯨꯒꯤꯕꯨꯗꯤ ꯂꯣꯏ ꯂꯣꯏꯅ ꯍꯥꯞꯄꯛꯀꯦ ꯑꯗꯣ ꯋꯥꯡꯈꯩ ꯔꯥꯅꯤꯒꯨꯝꯕꯗꯤ ꯑꯗꯨꯗꯤ ꯂꯩꯂꯔꯣꯏꯗꯅ ꯐꯅꯦꯛꯁꯨ ꯂꯣꯏꯅ ꯐꯅꯦꯛꯀꯤꯗꯨꯗꯪ ꯍꯥꯞꯄꯛꯑꯒꯦꯕꯀꯣ ꯑꯗꯣ ꯑꯩꯒꯤꯁꯦ ꯂꯥꯏ ꯍꯔꯥꯎꯕ ꯍꯧ ꯇꯔꯥꯅꯤꯃꯨꯛꯇꯤ ꯋꯥꯠꯂꯤꯕ ꯑꯦ ꯑꯗꯣ ꯐꯤ ꯁꯨꯕꯁꯤꯕꯨ ꯅꯃ ꯆꯥꯛ ꯂꯣꯏꯁꯟꯕ ꯌꯥꯗꯕꯅ ꯈꯔ ꯃꯥꯡꯖꯧꯅꯅ ꯍꯪꯉꯛꯏꯅꯦꯕ ꯑꯗꯣ ꯌꯥꯅꯤꯡꯗ꯭ꯔꯁꯨ ꯌꯥꯍꯜꯂꯣ ꯅꯪꯅ ꯑꯩ ꯃꯉꯣꯟꯗ ꯆꯨꯅꯤꯡꯉꯦꯕ ꯑꯔꯥꯞꯄꯗ ꯆꯠꯄꯗꯣ ꯐꯔꯛ ꯇꯥꯅꯤꯅ ꯑꯩ ꯍꯥꯏꯈꯤꯕꯗꯣ
ꯑꯗꯨꯒ ꯃꯔꯣꯟꯗꯣ ꯍꯥꯏꯔꯛꯑꯒꯦ ꯑꯗꯨꯒꯤ ꯍꯌꯦꯡ ꯀꯩꯗꯧꯉꯩ ꯂꯥꯛꯇꯣꯏꯅꯣ ꯍꯌꯦꯡꯅ ꯍꯪꯆꯤꯜꯂꯛꯑꯅ ꯍꯥꯏꯅꯔꯒꯀꯣ
ꯎꯝ ꯃꯥꯅꯕꯨ ꯌꯥꯅꯤ ꯍꯥꯏꯔꯗꯤ ꯑꯩꯗꯣ ꯍꯌꯦꯡ ꯑꯗꯨꯝ ꯂꯥꯛꯑꯒꯦꯕ ꯉꯁꯤꯒꯤꯕꯨꯗꯤ ꯐꯔꯛ ꯇꯥꯔꯅꯤ ꯍꯨꯔꯦꯟ ꯅꯨꯡꯗꯥꯡꯗꯣ ꯄꯥꯎ ꯁꯣꯏꯗꯕꯤ ꯐꯥꯎꯣ ꯑꯗꯣ ꯍꯌꯦꯡꯗꯣ ꯊꯤꯜꯂꯛꯅꯕ ꯇꯧꯒꯦ ꯑꯗꯣ ꯃꯥ ꯐꯅꯦꯛꯁꯨ ꯐꯤꯁꯨ ꯀꯩꯁꯨ ꯃꯃꯜ ꯂꯣꯏ ꯃꯥꯟꯅꯕ꯭ꯔꯣ ꯁꯨꯃꯟꯗꯣ
ꯃꯥꯟꯅꯕꯅꯦ ꯑꯗ ꯈꯪꯗꯦ ꯑꯃ ꯔꯥꯅꯤꯒꯨꯝꯕꯁꯤꯅ ꯃꯣꯏꯅ ꯍꯦꯟꯕ ꯍꯪꯗꯦ ꯑꯗꯣ ꯍꯣꯔꯦꯟ ꯑꯩ ꯅꯪꯉꯣꯡꯗ ꯅꯝꯕꯔ ꯄꯤꯔꯁꯨ ꯄꯤꯂꯛꯒꯦꯕꯀꯣ ꯑꯗꯤ ꯑꯩꯅ ꯍꯥꯟꯅ ꯍꯥꯏꯔꯒ ꯅꯁꯈꯩ ꯆ ꯎꯝ ꯐꯅꯦꯛ ꯁꯨꯕꯗ ꯂꯨꯄꯥ ꯆꯅꯤ ꯂꯧꯋꯦ ꯍꯥꯏꯕꯅꯦ ꯔꯥꯅꯤꯅ ꯆꯍꯨꯝꯂ ꯑꯗꯨꯃꯥꯏꯅ ꯑꯣꯏꯅꯤ ꯈꯪꯗꯦ
ꯍꯣꯏ ꯑꯗꯨꯕꯨꯗꯤ ꯔꯥꯅꯤ ꯍꯣꯏꯅ ꯑꯃꯨꯛ ꯄꯣꯠꯇꯣ ꯑꯇꯥꯡꯕ ꯑꯣꯏꯔꯛꯄꯅꯤꯅ ꯁꯨꯕ ꯈꯣꯠꯄꯗꯁꯨ ꯈꯔ ꯂꯨꯔꯝꯒꯅꯤ
ꯎꯝ ꯔꯅꯤꯅꯥ ꯂꯨꯄꯥ ꯆꯍꯨꯝ ꯐꯅꯦꯛꯁꯤ ꯆꯅꯤ ꯑꯗꯨꯃꯥꯏꯅ ꯍꯥꯏꯕꯅꯦ ꯑꯅꯤ ꯃꯃꯥꯜꯗꯣ ꯆꯥꯞ ꯆꯕꯤ
ꯑꯩꯈꯣꯏꯒꯤꯅ ꯆꯥꯕ ꯈꯣꯠꯄꯁꯨ ꯇꯧꯋꯦꯕ ꯔꯥꯅꯤꯗꯤ ꯏꯄꯥ ꯄꯥꯅ ꯁꯥꯕꯅꯤꯅꯅꯦ ꯑꯗꯨꯒꯨꯝꯕꯗꯣ ꯊꯣꯛꯇꯅꯕ ꯃꯣꯏ ꯈꯨꯠ ꯈꯔ ꯆꯪꯉꯝꯒꯅꯤ ꯈꯔ ꯆ ꯐꯖꯅ ꯁꯨꯕ ꯈꯣꯠꯄ ꯑꯗꯩ ꯃꯆꯨꯒꯗꯣ ꯁꯨꯗꯣꯛꯅꯤꯡꯉꯦ ꯍꯥꯏꯔꯗꯤ ꯑꯩꯁ ꯃꯆ ꯁꯤ ꯄꯥꯝꯗ꯭ꯔꯦ ꯍꯥꯏꯅ ꯑꯅꯧꯕ ꯑꯗꯨꯝ ꯁꯤꯟꯂꯤꯒꯅ
ꯑ
ꯑꯗꯣ ꯑꯩꯁꯦ ꯃꯆꯨꯅꯦ ꯑꯩ ꯑꯩꯒꯤ ꯂꯩꯕꯗꯣ ꯃꯆꯨꯗꯣ ꯀꯩꯅꯣ ꯑꯣꯏꯕꯅꯦꯕꯀꯣ ꯒ꯭ꯔꯤꯟꯂ ꯀꯩꯅꯣꯝ ꯑꯣꯏꯕꯅꯦꯕ ꯑꯗꯨꯗꯣ ꯒ꯭ꯔꯤꯟꯗ ꯌꯦꯜꯂꯣ ꯅꯍꯥꯛ ꯑꯗꯣ ꯑꯩꯅ ꯚꯥꯏꯌꯣꯂꯦꯠꯇ ꯌꯦꯂꯣꯗꯨꯗꯤ ꯂꯦꯡꯉꯣꯏꯕ ꯃꯄꯥꯡꯒꯤꯗꯤ ꯂꯦꯡꯉꯣꯏꯕ ꯑꯗꯨꯗꯣ ꯒ꯭ꯔꯤꯟꯟꯅ ꯍꯛꯄ ꯑꯗꯣ ꯕꯥꯏꯑꯣꯂꯦꯠꯇꯣ ꯑꯣꯟꯊꯣꯛꯍꯟꯅꯤꯡꯕ ꯑꯗꯨꯁꯨ ꯃꯥ ꯌꯥꯅꯤꯅꯦꯀꯣ
ꯌꯥꯕꯅꯤ ꯌꯥꯕꯅꯤ ꯑꯗꯨꯒ ꯃꯣꯢꯅ ꯌꯥꯝ ꯅꯨꯡꯉꯥꯏꯇꯕꯁꯦ ꯃꯣꯏꯅ ꯌꯥꯝ ꯅꯨꯡꯉꯥꯏꯇꯕꯁꯦ ꯐꯅꯦꯛ ꯒꯨꯝꯕꯁꯤꯅ ꯐꯅꯦꯛ ꯑꯣꯏꯈꯔꯦꯅ ꯃꯣꯏꯅ ꯑꯃꯨꯛ ꯂꯥꯏꯌꯦꯕ ꯑꯔꯨꯕ ꯐꯤꯒꯨꯝꯕꯁꯦ ꯋꯥꯡꯈꯩꯒꯨꯝꯕ ꯑꯗꯒꯤ ꯀꯩꯅꯣꯒꯨꯝꯕ ꯔꯅꯤꯒꯨꯝꯕꯁꯦ ꯃꯣꯏ ꯃꯩ ꯃꯨꯠꯈꯤꯕ ꯃ ꯃꯩꯁꯤ ꯑꯩꯈꯣꯏ ꯍꯥꯟꯗꯥꯛ ꯋꯥꯏꯁꯦ ꯌꯥꯝ ꯅꯨꯡꯉꯥꯏꯇꯦꯅ ꯅꯣꯡ ꯆꯨꯁꯜꯂꯛꯄꯒꯨꯝꯕ ꯃꯩ ꯃꯨꯠꯕ ꯌꯥꯝ ꯇꯧꯋꯤꯅ ꯑꯗ ꯅꯍꯥꯟ ꯏꯁꯇꯤꯜꯒꯤ ꯄꯥꯠꯇ꯭ꯔ ꯑꯃꯗ ꯎꯝ ꯃꯅꯤꯡ ꯁꯛ ꯇꯤꯡꯕ ꯄꯥꯠꯇ꯭ꯔ ꯂꯩꯕꯔ ꯁꯁꯄꯦꯟꯒꯨꯝꯕ ꯑꯗꯩ ꯇꯤꯐꯤꯟ ꯑꯁꯥꯡꯕꯤꯗꯣ ꯑꯗꯨꯝꯕ ꯂꯩꯔꯅ ꯃꯁꯤꯡ ꯃꯁꯥ ꯋꯥ ꯐꯔꯇ ꯑꯗꯨꯃꯥꯏꯅꯅ ꯍꯥꯏꯔꯝꯕꯅꯦ ꯃꯥꯃꯥꯏꯅ ꯍꯥꯏꯕꯗꯤ ꯑꯩꯗꯤ ꯎꯍꯧꯗ꯭ꯔꯦꯕꯀꯣ ꯑꯗꯨꯃꯥꯏ ꯍꯥꯏꯔꯝꯃꯦ ꯑꯣ ꯊꯎꯒꯗꯗꯤꯦ ꯀꯩꯅꯣ ꯇꯧ ꯌꯥꯥꯅꯤ
ꯈꯪꯗꯦꯗ ꯍꯧꯖꯤꯛꯀꯤ ꯃꯩꯁꯦ ꯅꯣꯡꯗꯝ ꯑꯃ ꯏꯅꯥꯏ ꯅꯥꯏꯗ ꯑ ꯑꯩꯈꯣꯏꯅ ꯄ꯭ꯔꯤꯄꯦꯗ ꯊꯤꯔꯒꯁꯨ
ꯇꯥꯃꯜ ꯇꯧꯕꯅꯤꯅ ꯁꯣꯏꯕ ꯂꯥꯟꯅꯕꯤꯗꯣꯏꯅꯦꯕ ꯏꯅ ꯌꯦꯉ ꯌꯦꯉ ꯁꯇꯦ ꯌꯦꯉ ꯆ ꯁꯁꯅꯤ ꯍꯥꯏ
ꯑꯗꯨꯅꯦ ꯍꯥꯏꯁꯦ ꯍꯧꯖꯤꯛꯀꯥꯟꯒꯤꯅꯦ ꯀꯩꯅꯣ ꯇꯧꯕꯁꯦ ꯌꯥꯝ ꯅꯨꯡꯉꯥꯏꯇꯦꯕ ꯄ꯭ꯔꯤꯄꯦꯗ ꯑꯩꯈꯣꯏꯅ ꯄ꯭ꯔꯤꯄꯦꯗ ꯑꯗꯨꯅ ꯃꯩꯁꯦ ꯑꯗꯨꯝ ꯄꯩꯁꯥ ꯋꯥꯠꯇꯕꯤ ꯍꯥꯞꯄꯒꯅꯦ ꯑꯗꯨꯝ ꯉꯥꯜꯍꯜꯂꯤꯅꯦ ꯌꯨꯝꯁꯦ ꯑꯗꯨꯗꯨꯁꯨ ꯃꯣꯏ ꯃꯩ ꯁꯦ ꯑꯗꯨꯝ ꯅꯨꯡꯗꯝ ꯅꯥꯏꯗꯦ ꯃꯨꯠꯅꯤꯡ ꯀꯥꯏꯅ ꯃꯨꯠꯂꯦꯕ ꯍꯧꯖꯤꯛꯇꯤ ꯑꯌꯥꯝꯕꯅ ꯌꯨꯝꯁꯦ ꯃꯩ ꯉꯥꯛ ꯇꯗꯅ ꯆꯥꯛ ꯊꯣꯡꯕ ꯍꯥꯏꯔꯣ ꯔꯥꯏꯁ ꯀꯨꯀꯔꯗ ꯏꯁꯤꯡ ꯂꯨꯝꯕ ꯍꯥꯏꯔꯣ ꯕꯣꯏꯂꯔ ꯑꯗꯒꯤꯗꯤ ꯏꯃꯥꯔꯁꯟ ꯑꯗꯤ ꯏꯟꯖꯥꯡ ꯊꯣꯡꯕ ꯐꯛꯇ ꯏꯟꯗꯛꯁꯟ ꯑꯗꯨ ꯑꯗꯨ ꯇꯧꯅꯔꯛꯑꯕꯅꯦꯗꯤ ꯐꯣꯟ ꯃꯛꯇ ꯏꯁꯃꯥꯔꯠ ꯐꯣꯟ ꯄꯥꯏꯅꯩꯁꯤꯡ ꯆꯥꯔꯠꯄ ꯌꯥꯕ ꯑꯇ ꯅꯠꯇꯦꯗꯅꯀꯣ ꯁꯤꯒꯨꯝꯕ ꯃꯌꯥꯝꯁꯤꯗ ꯑꯉꯥꯡꯕꯧ ꯍꯧꯖꯤꯛꯇꯤ ꯁꯥꯕ ꯇꯨꯡ ꯉꯝꯅꯗꯅꯕꯒꯤ ꯐꯦꯟꯁꯦ ꯀꯝꯄꯜꯁꯔꯤ ꯊꯥꯗ꯭ꯔꯗꯤ ꯌꯥꯗ꯭ꯔꯕꯅꯤꯅ ꯁꯤꯗ ꯃꯩ ꯃꯨꯠꯄ ꯈꯣꯠꯄ ꯇꯧꯕꯁꯦ ꯌꯥꯝꯅ ꯑꯩꯈꯣꯏ ꯗ ꯀꯟꯚꯤꯅꯤꯌꯦꯟꯁ ꯑꯣꯏꯗꯕꯗꯣ ꯑꯗꯨ ꯑꯣꯏꯌꯦꯕ ꯀꯩ ꯍꯥꯏꯗꯣꯏꯅꯣ ꯈꯪꯗꯦꯗ ꯁꯔꯀꯥꯔꯁꯦ ꯈꯤꯇꯪ ꯐꯖꯅ ꯌꯦꯡꯁꯤꯟꯕꯤꯕꯗꯤ ꯐꯕꯅꯤꯅ ꯊꯕꯛꯁꯦ ꯃ ꯑꯩꯒꯤ ꯉꯥꯛꯇ ꯑꯣꯏꯔꯦ ꯑꯗꯩꯗꯤ ꯂꯥꯏꯔꯤꯛ ꯃꯛꯇ ꯇꯥꯃꯦ ꯀꯩꯅꯣ ꯑꯃ ꯆꯤꯡꯊꯣꯛ ꯈꯣꯠꯄ ꯇꯔꯄ ꯍꯧꯖꯤꯛꯤ ꯂꯣꯏꯅꯃꯛ ꯄꯤꯗꯦꯕ ꯑꯗꯨ ꯑꯗꯨ ꯂꯥꯛꯇ꯭ꯔꯦꯅꯦ ꯂꯣꯏꯅꯃꯛꯇ ꯊꯕꯛꯁꯤꯡ ꯐꯝ ꯈꯨꯗꯤꯡꯃꯛꯇ ꯂꯣꯏꯅ ꯌꯥꯎꯗꯕ ꯌꯥꯗꯕ ꯄꯣꯠ ꯑꯣꯏꯔꯦꯗ ꯃꯁꯤ ꯑꯗꯨꯅ ꯃꯩꯁꯦ ꯈꯤꯇꯪ ꯆꯥꯡ ꯅꯥꯏꯍꯜꯂꯗꯤ ꯐꯗꯧꯅꯦ ꯑꯗꯩ ꯃꯩ ꯁꯤꯖꯤꯟꯅꯔꯤꯕ ꯀꯥꯡꯒꯕꯨꯅꯁꯨ ꯂꯤꯛ ꯂꯤꯛꯅ ꯁꯤꯟꯅꯕꯤꯕꯀꯣ
ꯑꯣ
ꯃꯥꯅ ꯉꯝ ꯖꯕ ꯍꯥꯏꯗꯤ ꯂꯤꯡꯅ ꯁꯤꯟꯅꯕ ꯍꯥꯏꯁꯦ ꯃꯥꯅ ꯄꯩꯁꯥꯗꯣ ꯃꯌꯥꯝ ꯃꯌꯥꯝ ꯁꯤꯖ ꯉꯝꯖꯕ ꯑꯣꯏꯔꯗꯤ ꯃꯥꯏ ꯃꯥꯏꯅꯦ ꯅꯨꯗ ꯂꯩꯗꯅ ꯑꯗꯨꯝ ꯍꯧꯖꯤꯛꯁꯦ ꯌꯥꯝꯅ ꯐꯠꯇ꯭ꯔꯦꯅꯦ ꯃꯩꯁꯦ ꯑꯗꯨꯝ ꯅꯨꯡꯉꯥꯏꯇꯦꯔ ꯌꯥꯝ
ꯎꯝ ꯒꯃꯦꯟꯅ ꯐꯠꯇꯕꯩꯅꯤ ꯍꯥꯏꯅꯤꯡꯉꯤ ꯀꯩ ꯍꯥꯏꯅꯤꯡꯗꯦ ꯄꯣꯂꯤꯁꯤ ꯐꯠꯇꯕꯩ ꯍꯥꯏꯇꯥꯔꯦ
ꯑꯗꯨꯅꯤ ꯅꯪ ꯍꯧꯖꯤꯛꯀꯤ ꯐꯤꯗꯣ ꯏꯁꯇ꯭ꯔꯤ ꯇꯛ ꯇꯧꯗꯣ ꯏꯁꯤꯡꯅ ꯏꯁꯤꯡ ꯑꯁꯥꯕꯅ ꯇꯧꯔꯒ ꯅꯝꯃꯦ ꯑꯗꯣꯉ ꯇꯥꯕꯗ ꯅꯨꯡꯉꯥꯏꯔꯤꯕ꯭ꯔꯥ ꯃꯉꯣꯟꯗꯗꯤ ꯀꯌꯥꯝ ꯄꯥꯈꯠꯂꯝꯅꯤ ꯃꯤꯒꯤ ꯃꯥꯒꯤ ꯀ꯭ꯂꯥꯏꯟꯗꯨꯅ ꯂꯧꯕ ꯑꯃ ꯂꯥꯛꯄ ꯃꯇꯝꯗꯗꯤ ꯐꯖꯗ꯭ꯔꯗꯤ ꯃꯉꯣꯟꯗ ꯃꯇꯨꯡ ꯃꯅꯥꯎ ꯇꯧꯅꯤꯡꯉꯣꯏꯗꯣꯏꯅꯦꯕꯀꯣ ꯅꯣꯏꯅ ꯐꯖꯍꯟꯗꯕꯁꯨ ꯌꯥꯗꯕ
ꯎꯝ ꯃꯣꯏꯅꯗꯤ ꯑꯃꯨꯛ ꯑꯗꯨ ꯄꯣꯠꯇꯣ ꯎꯔꯔꯣꯏꯕ ꯎꯔꯣꯏ ꯍꯥꯏꯗꯤ ꯎꯕꯗꯨ ꯊꯣꯛꯇꯦꯀꯣ ꯍꯥꯏꯗꯤ ꯔꯤꯛꯁꯇꯣ ꯑꯩꯈꯣꯏꯅ ꯄꯨꯂꯞ ꯁꯤꯟꯅꯊꯣꯔꯛꯑꯕꯅꯦꯕ ꯃꯣꯏꯅ ꯍꯥꯏꯥꯏꯔ ꯍꯥꯏꯥꯏꯔꯦ ꯈꯥꯏ ꯈꯪꯅꯤ ꯑꯗꯨ ꯑꯣꯏꯇꯥꯔꯁꯨ ꯃꯣꯏꯗꯤ ꯍꯦꯛꯇ ꯁꯅꯤ ꯈꯣꯠꯂꯕꯅꯤ ꯂꯩꯗꯣꯏꯅꯦꯕꯀꯣ ꯑ ꯁꯝꯀꯟꯗ ꯑꯩꯈꯣꯏꯅ ꯊꯦꯡꯅꯩ ꯄꯇꯂꯤ ꯃꯥꯏꯅ ꯎꯕꯣꯔꯅ ꯊꯔꯅꯥ ꯋꯥꯔꯃꯥꯏꯅ ꯋꯥꯠꯂꯝꯃꯤ ꯏꯁꯥꯅ ꯇꯧꯔꯀꯥꯟꯗꯕꯨ ꯈꯪꯕꯩ ꯋꯥꯠꯅꯤ ꯑꯩꯈꯣꯏꯁꯨ ꯍꯥꯟꯅ ꯃꯤꯉꯣꯟꯗ ꯆꯠꯂꯝꯃꯤꯅ ꯣꯠꯇꯦꯕ ꯂꯥꯏ ꯇꯧꯔꯝꯅꯤ ꯍꯥꯏꯕꯁꯦ ꯑ ꯃꯊꯪ ꯃꯊꯪ ꯊꯦꯡꯅꯔ ꯑꯋꯥꯕ ꯃꯌꯥꯝ ꯑꯃ
ꯑ ꯑꯗꯣ ꯉꯝꯅ ꯉꯝꯅꯕ ꯑꯣ ꯉꯝꯅ ꯉꯝꯅꯕ ꯍꯣꯠꯅ ꯇꯥꯕꯅꯦ ꯍꯧꯖꯤꯛꯀꯤ ꯃꯤꯅꯁꯨ ꯁꯨ ꯊꯥꯖꯕ ꯃꯥꯡꯍꯟꯈ꯭ꯔꯗꯤ ꯃꯥꯁꯨ ꯃꯥꯒꯤ ꯑꯗꯨ ꯀꯔꯕꯥꯔ ꯃꯆꯥ ꯑꯃꯝꯅꯦꯕꯀꯣꯧ ꯐꯖꯈꯤꯗ꯭ꯔꯗꯤ ꯃꯤꯅ ꯃꯥ ꯃꯥꯗꯤ ꯐꯖꯗꯕꯅꯦ ꯑꯗꯨꯗ ꯑꯃꯨꯛ ꯍꯥꯏꯕꯤꯗꯣꯏꯅꯦ ꯑꯗꯨꯅ ꯌꯥꯝ ꯋꯥꯅꯗꯤ ꯍꯣꯠꯅꯔꯤ ꯄꯣꯠ ꯑꯗ
ꯎꯝ ꯍ
ꯑꯩꯒꯤꯗꯣ ꯑꯗꯨꯗꯤꯅꯦ ꯔꯥꯅꯤꯗꯣ ꯍꯧꯖꯤꯛ ꯑ ꯑꯩꯅ ꯍꯥꯏꯕꯗꯣ ꯒ꯭ꯔꯤꯟꯗ ꯚꯥꯏꯌꯣꯂꯦꯠ ꯑꯣꯟꯊꯣꯛꯄꯗꯣ ꯑꯗꯨꯗꯨꯃ ꯂꯩꯔꯗꯅ ꯑꯗꯩ ꯑꯃꯗꯤ ꯃꯆꯨ ꯑꯣꯟꯗ ꯗ ꯁꯨꯗ ꯁꯨꯔꯒꯦꯕ ꯑꯗꯩꯗꯤ ꯔ ꯈꯩ ꯂꯥꯏ ꯍꯔꯥꯎꯕ ꯏꯟꯅꯕꯗꯨꯃ ꯑꯗꯨꯒ ꯐꯅꯦꯛ ꯑꯃꯒ ꯐꯅꯦꯛ ꯑꯗꯤ ꯆꯝ ꯆꯝꯕ ꯑꯩ ꯉꯁꯥꯏ ꯃꯨꯛꯀꯥ ꯐꯨꯍꯟꯕꯤ ꯍꯥꯏꯕꯗꯣ ꯑꯗꯨꯒ ꯐꯅꯦꯛ ꯅꯥꯏꯕꯤꯝ ꯑꯃꯒ ꯄꯨꯜꯂꯞꯅ ꯃꯉꯥꯅꯤꯀꯣ ꯁꯨꯗꯣꯏꯁꯦ
ꯍꯣꯏ
ꯈꯔ ꯍꯥꯏꯕꯤꯌꯣ ꯑꯗꯣ ꯑꯩ ꯑꯗꯨꯝ ꯂꯥꯛꯀꯥꯟꯗ ꯄꯩꯁꯥꯗꯣ ꯃꯥꯗꯣ ꯎꯝ ꯈꯨꯗꯛꯇ ꯄꯤꯗ꯭ꯔꯗꯤ ꯌꯥꯗꯕ꯭ꯔꯥ
ꯌꯥ ꯌꯥꯕꯅꯦ ꯂꯅ ꯂꯣꯏꯔꯒ ꯄꯤꯌꯣ ꯍꯥꯏꯗꯤ ꯅꯣꯏ ꯄꯣꯠꯇꯣ ꯐꯖꯔꯦ ꯄꯥꯝꯃꯦ ꯍꯥꯏ ꯉꯥꯛꯄꯤꯌꯨ
ꯑꯩꯁꯦ ꯄꯩꯁꯥꯁꯦ ꯑꯩꯁꯦ ꯍꯌꯦꯡ ꯁꯨꯕ ꯂꯥꯛꯄ ꯃꯥꯅ ꯑꯃ ꯍꯥꯏꯔ ꯃꯇꯝꯗꯨꯗ ꯃꯥꯅ ꯌꯥꯅꯤ ꯂꯥꯛꯑꯣ ꯍꯥꯏ ꯀꯥꯟꯗ ꯄꯨꯂꯛ ꯇꯧꯗꯣ ꯑꯩꯁꯦ ꯍꯟꯁꯛꯁꯦ ꯄꯩꯁꯥꯁꯦ ꯌꯥꯝꯅ ꯈꯨꯗꯣꯡꯆꯥꯥꯗꯦꯕꯀꯣ ꯂꯥꯏ ꯍꯔꯥꯎ ꯃꯌꯥꯒꯤ ꯆꯤꯜꯂꯦꯕ ꯑꯣ ꯑꯩ ꯅꯪꯅꯕꯕꯨꯗꯤ ꯃꯥ ꯁꯨꯔꯕꯨꯗꯤ ꯊꯨꯅ ꯄꯤꯗꯣꯏꯅꯦꯕ ꯑꯗꯨ ꯑꯗꯨꯁꯨ ꯑꯝꯇ ꯍꯪꯉꯣꯅ ꯍ ꯏꯪꯀ ꯏꯀ ꯏꯆꯤꯟ ꯏꯅꯥꯎꯄꯤ ꯑꯣꯏꯔꯁꯨ ꯑꯩꯈꯣꯏ ꯇꯤꯟꯅꯗꯕꯅꯤꯀꯣ ꯆꯥꯎ ꯆꯥꯎꯈꯦ ꯄꯩꯁꯥꯁꯦ ꯑꯃꯨꯛ ꯁꯣꯠꯂꯦꯒ ꯍꯥꯏꯔꯛꯇꯅ
ꯍꯥ ꯁꯤꯗꯤ ꯑꯩꯈꯣꯏ ꯏ ꯉꯥ ꯅꯠꯇꯦ ꯃꯤ ꯈꯨꯗꯤꯡꯃꯛꯀꯤꯁꯦ ꯊꯕꯛ ꯂꯣꯏꯔ ꯄꯩꯁꯥ ꯄꯤꯕ ꯍꯥꯏꯔꯤꯁꯦ ꯃꯥꯏꯅ ꯂꯇ ꯑꯗꯨꯗ ꯄꯩꯁꯥ ꯐꯔꯛ ꯇꯥꯔꯤꯦ ꯑꯝꯇ ꯁꯨꯕꯤꯨꯍꯜꯂꯨꯅ ꯃꯈꯜ ꯑꯃꯅꯤꯅꯦꯗꯅ ꯅꯠꯇꯕꯗ ꯍꯥꯏꯗꯤ ꯅꯤꯌꯣꯝꯅꯦ ꯍꯥꯏꯇꯥꯔꯦ ꯁꯥꯔꯇꯤꯐꯦ
ꯎꯝ
ꯀꯥꯏ
ꯐꯔꯦ ꯐꯔꯦ ꯑꯩ ꯑꯗꯨ ꯑꯗꯨꯒꯤꯁꯨ ꯂꯥꯛꯑꯒꯦ ꯍꯌꯦꯡꯗꯣ ꯑꯩ ꯑꯩꯈꯣꯏ ꯅꯦꯅꯦ ꯍꯣꯏꯗ ꯆꯠꯀꯅꯦꯕꯀꯣ ꯑ ꯃꯣꯏ ꯃꯆꯥꯥꯟ ꯅꯨꯄꯤꯗꯣ ꯀꯩꯅꯣ ꯇꯧꯅꯤ ꯍꯥꯏꯕꯅꯦ ꯋꯥꯔꯣꯏꯄꯣꯠ ꯄꯨꯨꯅꯦꯅ ꯍꯥꯏꯌꯦꯕꯀꯣ ꯑꯗꯨꯒꯤꯗꯣ ꯍꯜꯂꯑꯣ ꯑꯩ ꯅꯨꯡꯗꯥꯡ ꯍꯜꯂꯣꯏ ꯊꯤꯟ ꯍꯜꯂꯛꯀꯅꯤꯅ ꯅꯨꯡꯊꯤꯟꯗꯣ ꯑꯗ ꯅꯪ ꯀꯟꯐꯥꯝꯗꯤ ꯇꯥꯔꯣ ꯑꯗꯣ ꯌꯥꯔ ꯍꯥꯏꯗꯤ ꯅꯨꯡꯊꯤꯟꯗ ꯑꯣꯏꯅ ꯂꯥꯛꯀꯦ ꯇꯥꯏꯃꯤꯡꯗꯣ ꯑꯌꯨꯛꯇꯤ ꯗꯤ ꯐꯔꯛ ꯇꯥꯔꯅꯦꯕ ꯑꯩꯗꯣ ꯑꯃꯨꯛ ꯆꯠꯊꯣꯛꯇꯣꯏꯅꯤꯅ
ꯍꯥꯏꯔꯛꯑꯣ ꯍꯥꯏꯔꯛꯑꯣ ꯑꯩ ꯑꯩꯁꯨ ꯍꯥꯏꯔꯛꯦ ꯃꯔꯣ
ꯍꯥꯏꯔꯛꯑꯣ ꯑꯗꯨꯗꯨꯒ ꯄꯩꯁꯥ ꯄꯩꯁꯥ ꯄꯩꯁꯥꯗꯣ ꯃꯌꯥꯝ ꯁꯨꯔꯗꯤ ꯈꯔꯗꯤ ꯇꯥꯕ ꯌꯥꯕ ꯅꯠꯇ꯭ꯔꯣ ꯠꯇ꯭ꯔꯣ ꯆꯥꯝꯃꯇꯪ ꯆꯅꯤꯇꯪ ꯅꯥꯟꯊꯕ ꯌꯥꯏ ꯑꯃ ꯆꯥꯝꯃ ꯆꯅꯤꯕꯨꯗꯤ ꯌꯥꯝꯃꯜꯂꯦ ꯆꯥꯝꯃꯨꯛꯀ ꯇꯏꯦ ꯍꯥꯏꯕ ꯔꯎ ꯇꯣꯏ ꯆꯥꯂꯣ
ꯑꯗꯨꯝ ꯌꯥꯅꯤꯁꯦ ꯀꯩꯅꯣ ꯇꯧꯔ ꯑꯩ ꯑꯩ ꯍꯥꯏꯔꯝꯃꯒꯦ
ꯎꯝ ꯆꯨꯝꯕꯂ ꯑꯔꯅꯦ ꯂ
ꯎꯝ ꯎꯝ
ꯊꯥꯗꯧꯒꯦ ꯉꯥꯏ ꯂꯩꯔꯕꯅꯦ
ꯎꯝ ꯐꯔꯦ ꯐꯔꯦ
ꯍꯣꯏ ꯍꯣꯏ ꯑꯗꯨꯗꯤ ꯅꯪꯁꯨ ꯄꯣꯊꯥꯖꯔꯣ ꯑꯩ ꯑꯗꯨ ꯍꯥꯏꯒꯦꯅ ꯇꯧꯔꯛꯄ ꯅꯦ ꯑꯗꯣ ꯅꯪ ꯑꯗꯨꯝ ꯍꯪꯉꯒ ꯍꯥꯏꯔꯛꯑꯣꯀꯣ ꯍꯌꯦꯡꯗꯣ ꯃꯔꯣꯟꯗꯣ
ꯎꯝ ꯎꯝ ꯎꯝ ꯇꯃꯦꯦ ꯊꯝ
ꯎꯝ ꯎꯝ